ꯍꯣ ꯑꯣ ꯇꯥꯏꯌꯦ ꯇꯥꯏꯌꯦ ꯅꯨꯡꯉꯥꯏꯔꯤꯔꯣ ꯅꯪ
ꯑꯗꯨ ꯇꯥꯕꯤꯔꯦꯀꯣ
ꯍ ꯎꯗ
ꯅꯨꯡꯉꯥꯏꯔꯤꯌꯦ ꯑꯩꯗꯤ ꯅꯪ ꯇꯥꯖꯔꯕ ꯏꯃꯥꯟꯅꯕꯤ
ꯑ ꯑꯦ ꯏꯃꯥꯟꯅꯕꯤꯗꯤ ꯃꯈꯣꯟ ꯃꯉꯥ ꯇꯥꯗꯕ ꯀꯨꯏꯔꯕꯣꯏꯔꯥ ꯈꯪꯗꯦ ꯈꯣꯟꯖꯦꯜ ꯉꯁꯦ ꯐꯥꯖꯊꯣꯛꯑꯣ ꯅꯍꯅꯦ
ꯈꯣꯟꯖꯦꯜꯁꯦ ꯑꯗꯨꯝ ꯍꯧꯒꯠꯄꯗ ꯉꯥꯏꯕꯩ ꯈꯣꯟꯖꯦꯜ ꯑꯣꯏꯕꯩꯅꯦ ꯇꯌꯦ ꯇꯥꯏꯌꯦ
ꯃꯅꯕꯤꯗꯤꯉꯈꯅꯗ ꯇꯥꯏꯌꯦꯁꯨ ꯏꯃꯥꯟꯅꯕꯤ ꯅꯪꯒꯤ ꯈꯣꯟꯖꯦꯜꯁꯦ ꯇꯥꯕꯗꯩ ꯉꯥꯎꯈꯦ ꯀꯣꯟ ꯅꯝꯈꯩ ꯇꯥꯔꯨꯗꯕꯦ ꯂꯣꯊꯅꯔꯥ
ꯂꯣꯛ ꯊꯨꯝꯕꯔꯠꯇꯦ ꯑꯗꯨꯨꯝ ꯍꯧꯒꯠꯄꯒꯤ ꯃꯇꯇꯣꯟ ꯐꯨꯜꯂꯤꯕ
ꯀꯩꯅ ꯇꯨꯝ ꯍꯧꯒꯠꯄ ꯈꯨꯗꯤꯡꯒꯤ ꯅꯥꯇꯣꯟ ꯐꯨꯟꯅꯅꯕ꯭ꯔꯣ
ꯑꯩ ꯐꯨꯜꯂꯦ ꯈꯔ ꯏꯪꯕꯒꯤ
ꯑꯩꯅ ꯁꯣꯝꯗ ꯀꯟꯅ ꯁꯥꯔꯤꯅꯣ
ꯎꯝ ꯅꯪꯕꯨꯗꯤ ꯃꯁꯥꯒꯤ ꯈꯔ ꯄꯣꯠꯣꯏꯕꯩꯅꯤ
ꯃꯥꯅꯦ ꯆꯨꯝꯗꯣꯏꯅꯦ
ꯎꯝ
ꯎꯝ ꯌꯨꯝꯗ ꯀꯔꯝ ꯀꯥꯟꯗ ꯍꯟꯗꯣꯏꯅꯣ ꯄꯨꯂꯞ ꯍꯟꯕꯤꯗꯣ
ꯑꯩ ꯌꯨꯝꯗ ꯍꯟꯗꯧ ꯋꯥꯠꯂꯤꯌꯦ ꯂꯣꯏꯔꯦ ꯄꯨꯡꯂꯣꯏ ꯂꯣꯏꯕ ꯀꯨꯏꯔꯦ ꯗ ꯂꯣꯏꯈ꯭ꯔꯦ ꯖꯨ ꯗꯦꯠ ꯐꯣꯔ ꯗꯥꯏ ꯂꯣꯏꯈ꯭ꯔꯕꯅꯦ ꯑꯗꯣ ꯑꯩ ꯑꯗꯨꯝ ꯂꯩꯕ ꯂꯩꯊꯈꯤꯅꯦꯕ ꯈꯔ
ꯍꯥ ꯀꯌꯥꯃꯨꯛ ꯂꯩꯗꯣꯏꯅꯣ
ꯑꯝꯕꯦꯀꯔ ꯀꯣꯖꯤꯡꯗꯣ
ꯑꯣ
ꯑꯗꯨ ꯊꯥꯒ ꯇꯧꯅꯦ ꯊꯥꯖꯤꯟꯗ꯭ꯔꯦ ꯊꯥꯖꯤꯟꯗ꯭ꯔꯦ ꯊꯥꯖꯤꯜꯂꯅꯤ ꯑꯩꯒꯤ ꯑꯦ ꯁꯤꯒ ꯏꯟꯒꯝꯒ ꯂꯥꯛꯄ ꯉꯥꯏꯔꯤꯅꯦ ꯑꯗꯨ ꯊꯥꯒ ꯇꯧꯅ
ꯑꯗꯨꯗꯤ ꯅꯪꯁꯦ ꯑꯣꯏꯗꯣꯔꯤꯁꯦ ꯑꯆꯧ ꯑꯁꯥꯡꯅꯤꯀꯣ
ꯃꯥꯅꯦ ꯑꯣꯏꯗꯣꯏꯁꯤ ꯃꯆꯥꯅꯤ ꯅꯠꯇ꯭ꯔꯦ ꯆꯧꯁꯥꯡꯅꯤ ꯑꯣꯏꯗꯣꯏꯁꯦ
ꯅꯃ ꯅꯕꯤ ꯑꯃꯨ ꯀꯥꯎ ꯈꯅꯤ ꯀꯣ
ꯀꯥꯎꯔꯣꯏ ꯀꯥꯎꯔꯣꯏ ꯑꯩꯅ ꯏꯃꯥꯟꯅꯕꯤꯕꯨ ꯀꯃꯥꯏ ꯀꯥꯎꯗꯣꯔꯤꯒꯦ
ꯀꯗꯤ ꯀꯥꯥꯎꯔꯦꯅ
ꯎꯝ ꯅꯪꯕꯨꯗꯤ ꯀꯥꯎꯅꯤꯌꯦ
ꯅꯪꯅ ꯑꯩꯉꯣꯟꯗ ꯑꯅꯣꯏꯕ ꯃꯤꯅ ꯆꯥꯛꯀꯣꯡꯅꯤ ꯍꯥꯏꯈꯤꯕꯗꯣ ꯑꯩ ꯀꯥꯎꯗꯦꯀꯣ ꯑꯗꯨꯁꯨ
ꯑꯣ ꯑꯗꯣ ꯅꯪꯒꯤ ꯏꯃꯥꯟꯅꯕꯤꯗꯨꯗꯤ ꯍꯥꯏꯗꯤ ꯍꯥꯏꯈ꯭ꯔꯕꯣ
ꯍꯗ꯭ꯔꯤ
ꯑꯦ ꯃꯥꯗꯤ ꯂꯩꯇ꯭ꯔꯣ
ꯃꯥ ꯂꯩꯕꯅꯦ ꯃꯥꯁꯨ
ꯑꯥ ꯂꯣꯏ ꯂꯩ ꯅꯠꯇ꯭ꯔꯕ ꯅ ꯅꯣꯡ ꯐꯥꯗꯣꯛꯄꯛꯇ ꯄꯨꯟꯁꯤꯔꯅ
ꯑꯗꯨꯅꯦꯩꯅ ꯍꯥꯏꯅꯤꯡꯉꯤꯁꯦ ꯅꯪꯒꯤ ꯍꯥꯍꯥ ꯀꯥꯝꯕꯤ ꯎꯔꯣꯛ ꯕꯣꯔꯥ ꯕꯣꯔꯥ ꯍꯥꯞꯄꯤꯗꯣ
ꯍꯣꯏ ꯑꯗꯨꯁꯨ ꯆꯥꯗ ꯀꯨꯏꯔꯝꯃꯅꯤ ꯅꯣꯏ
ꯍꯣꯏꯌꯦ
ꯅꯣꯏ ꯑꯩꯒ ꯋꯥꯊꯤ ꯉꯥꯡꯗꯕꯁꯨ ꯀꯨꯏꯔꯝꯕꯅꯤꯗꯣ
ꯋꯥꯊꯤꯗꯤ ꯍꯩꯅꯗꯦ ꯋꯥꯊꯤꯒ ꯍꯥꯏꯔꯒꯅ ꯀ ꯍꯩꯅꯗꯦ ꯄꯊꯕ ꯅ ꯂꯥꯏꯇꯤ ꯃꯤꯉꯣꯟꯗ
ꯑꯣ ꯑꯣ ꯑꯣ ꯍꯣꯏ ꯍꯣꯏ ꯑꯗꯨꯗꯤ ꯂꯥꯏꯔꯤꯛꯀꯤ ꯋꯥꯔꯤ ꯑꯣꯏꯅ ꯇꯧꯔꯁꯤꯅꯦ
ꯌꯥꯔꯤ ꯍꯥꯏꯗꯤ ꯀꯩꯅꯣꯗꯨꯔꯣ ꯎꯝ ꯑꯃ ꯑꯅꯤ ꯑ ꯍꯗ
ꯑ ꯌꯥꯏꯌꯦꯦ ꯑꯃ ꯑꯅꯤ ꯑꯍꯨꯝ ꯂꯧꯕꯗꯣ ꯑꯗꯨꯖꯌꯦ
ꯀꯣꯏꯕ ꯆꯠꯅꯤꯡꯉꯦ ꯏꯃꯥꯟꯅꯕꯤ
ꯑꯥꯏꯖ ꯆꯠꯅꯤ
ꯅꯍꯥꯟ ꯑꯃꯨꯛ ꯅꯪꯒ ꯂꯩꯃꯤꯟꯅꯔꯝꯕ ꯆꯤꯆꯦꯗꯣ
ꯎꯝ
ꯃꯥꯅ ꯃꯣꯏꯗ ꯂꯥꯛꯑꯣ ꯂꯥꯛꯑꯣ ꯌꯥꯝ ꯍꯥꯏꯔꯝꯕꯅꯦ
ꯃꯣꯏ ꯆꯧꯁꯤꯔ ꯑꯗꯨꯗꯤ
ꯍ ꯄꯥꯎ ꯐꯥꯎꯅ ꯍꯂꯣ ꯅ ꯃꯥ ꯑꯩꯈꯣꯏꯗ ꯂꯥꯛꯑꯣꯗ ꯍꯥꯏꯔꯝꯕꯅꯤ ꯃꯥ ꯍꯟꯕ ꯅꯨꯃꯤꯠ ꯑꯗꯨꯁꯅꯣ ꯆꯜꯇꯔꯤꯗꯅ ꯑꯗꯨꯒꯤ ꯑꯩꯉꯣꯟꯗ ꯐꯖꯅ ꯍꯥꯏꯔꯝꯕꯅꯦ
ꯑꯗꯨꯗꯤ ꯅꯣꯡ ꯆ ꯅꯣꯡꯃ ꯄꯥꯎ ꯐꯥꯎꯅꯔ ꯆꯠꯂꯨꯔꯁꯤꯅꯦ
ꯌꯥꯏꯑꯦ ꯍꯟꯗꯛ ꯊꯥꯕꯧꯗꯤ ꯂꯩꯅꯦꯕ ꯑꯩꯁꯨ ꯄꯔꯤꯈ꯭ꯌꯥ ꯊꯥꯔꯨꯕꯅꯦ ꯉꯔꯥꯡ ꯑꯁ ꯋꯥꯍ ꯃꯌꯥꯝꯗ ꯎꯕꯗ ꯑ ꯍꯅ ꯍꯥꯟ ꯍꯒꯗ꯭ꯦ
ꯍꯥꯏ ꯅꯨꯡꯉꯥꯏꯖꯕ
ꯂꯨꯏꯌꯦ ꯌꯥꯝꯅ
ꯍ ꯅꯪ ꯑꯝꯇ ꯄꯥꯗꯕꯁꯨ ꯆꯪ ꯆꯠꯂꯕ ꯀꯩꯅꯣ
ꯑꯗꯨ ꯑꯗꯨꯕꯨꯗꯤꯁꯤꯅ ꯃꯤꯅꯤꯗꯅ
ꯍꯣꯏ ꯃꯁꯥꯒꯤ ꯍꯩꯅꯕꯤꯅꯤꯅ ꯄꯥꯗꯕꯤ ꯆꯠꯄ ꯀꯥꯏꯁꯦ ꯑꯩꯈꯣꯏꯗꯤ ꯍꯩꯕꯒꯤ ꯀꯥꯏ ꯑꯩꯈꯣꯏꯗꯤ ꯍꯥꯟꯅ ꯄꯥꯜꯣꯏꯔꯕꯝꯅꯤꯅ ꯀꯥꯏ
ꯍꯥꯟꯅꯄꯥꯥꯝ ꯂꯩꯣꯏꯔꯃꯤꯅꯪ ꯁꯨꯝ ꯅꯤꯡꯁꯤꯡꯖꯗ꯭ꯔꯒ ꯊꯥꯔꯨꯕꯅꯦ ꯌꯥꯗꯦ
ꯌꯥꯗꯦ ꯅꯠꯇ꯭ꯔꯥ
ꯅꯪꯅ ꯅꯝꯕꯗꯨ ꯃꯈꯣꯟ ꯇꯥꯏꯉꯣ ꯒꯤꯠ ꯒꯤꯠ ꯅꯝꯕꯗꯣ
ꯎꯝ ꯇꯥꯕꯅꯦ ꯑꯩ ꯇꯥꯔꯝꯅꯤꯖꯨ ꯈꯪꯉꯦ ꯑꯩꯒꯤ ꯇꯥꯕꯅꯦ ꯍꯥꯏꯕ ꯑꯗꯨꯝ ꯑꯗꯨ ꯅꯣꯏꯒꯤ ꯅꯣꯏ ꯅꯝꯕꯗꯤ ꯑꯩꯉꯣꯟꯗ ꯇꯥꯗꯦꯕ ꯑꯩ ꯅꯝꯕꯖꯤ ꯈꯠꯇꯅꯦ ꯑꯍ
ꯅꯪ ꯑꯁ ꯎꯨꯗꯕ ꯀꯨꯏꯔꯦ ꯌꯥꯝ ꯅꯣꯏꯈꯠꯂꯝꯃꯅꯤ ꯍꯥꯏꯕ ꯕ꯭ꯔꯥ ꯑꯩꯅ ꯈꯜꯂꯤ
ꯑꯗꯨꯒꯨꯝꯕ ꯃꯤꯉꯣꯟꯗ ꯑꯗꯨꯒꯨꯝꯕ ꯋꯥꯍꯩ ꯋꯥꯇꯥꯗꯣ ꯁꯤꯖꯤꯟꯅꯅꯨꯅꯦ
ꯑꯩ ꯏꯃꯥꯟꯅꯕꯤ ꯏꯁꯣꯔꯁꯦ ꯑꯩꯕꯨ ꯑꯃꯨꯛ ꯇꯧꯅꯔꯁꯤ
ꯑꯩ ꯌꯥꯝꯅ ꯕꯨꯗꯤ ꯅꯣꯏꯈꯠꯄꯕꯨꯗꯤ ꯅꯠꯇꯦ ꯈꯔꯗꯤ ꯅꯣꯏꯈꯠꯆꯔꯦ ꯈꯔ ꯍꯥꯏꯔꯤꯕ
ꯀꯩ ꯁꯣꯛ ꯆꯔꯥꯡ ꯃꯈꯣꯟ ꯌꯥꯝ ꯇꯥꯏꯗ
ꯀꯔꯤ
ꯃꯈꯣꯟ ꯌꯥꯝ ꯇꯥꯏꯌꯦ
ꯈꯔ ꯇꯥꯁꯤ ꯍꯥꯅꯠ ꯇꯩ ꯃꯌꯦꯛ ꯀꯩꯝ ꯁꯥꯟꯗꯦ ꯑꯩꯅ ꯍꯧꯒꯠꯂꯛꯄꯩꯅꯦ ꯍꯥꯏꯕ
ꯅꯪ ꯍꯧꯒꯠꯄꯗꯩ ꯍꯣꯃꯣ ꯑꯃ ꯍꯧꯒꯠꯄꯒꯨꯝ ꯇꯧꯔꯤ ꯀꯩꯒꯤꯅꯣ
ꯎꯝ ꯐꯣꯟꯖꯦ ꯂꯦꯡꯕ ꯑꯩꯅ ꯏꯌꯥꯔꯄꯤꯁ ꯍꯥꯞꯄ ꯑꯦꯌꯥꯔꯄꯤꯁ ꯍꯥꯞꯄꯗꯨꯗ ꯐꯣꯟ ꯂꯦꯡꯕꯗ ꯐꯣꯟ ꯃꯈꯣꯟꯗꯣ ꯑꯗꯣꯟꯗ ꯇꯥꯕ ꯇꯧꯕꯅꯦꯕ
ꯑꯩꯒꯤꯗꯤ ꯊꯝꯗ꯭ꯔꯁꯨ ꯑꯗꯨꯝ ꯂꯩꯈꯠꯂꯒ ꯅꯥꯀꯣꯡ ꯊꯝꯗꯕꯤꯗ ꯑꯗꯨꯝ ꯁꯥꯟꯅꯕ ꯌꯥꯏꯌꯦ
ꯎꯝ ꯅꯪꯒꯤꯅ ꯈꯔ ꯐꯣꯟꯗꯣ ꯈꯔ ꯐꯕ ꯑꯣꯏꯕ ꯑꯩꯈꯣꯏꯅ ꯐꯣꯟꯗꯣ ꯈꯔ ꯐꯠꯇꯕ ꯑꯣꯏꯕ ꯑꯗꯨꯒꯤ
ꯎꯝ ꯑꯩꯒꯤꯁꯦ ꯕꯤꯐꯣꯟ ꯑꯣꯏꯗ ꯇꯧꯅꯦ
ꯍꯣꯏ ꯅꯪꯒꯤ ꯐꯣꯟꯗꯨꯅ ꯈꯔ ꯐꯩꯌꯦꯕꯀꯣ ꯑꯩꯈꯣꯏꯗꯤ ꯇꯥꯗꯦꯕ ꯑꯗꯨꯏꯅꯤꯗ
ꯑꯁ ꯅꯣꯏ ꯅꯣꯏꯒꯤ ꯄ꯭ꯔꯣꯖꯦꯛ ꯇꯧꯕ ꯃꯇꯝꯗꯣ ꯋꯥꯗꯕ꯭ꯔꯥ ꯂꯥꯏꯔꯤꯛ ꯇꯝ ꯂꯣꯏꯔꯛꯄꯒꯤ ꯄꯤꯈꯠꯄꯗꯣ
ꯃꯊꯥ ꯁꯥꯏꯀꯣ ꯑꯥ ꯃꯆꯤꯠ ꯃꯆꯤꯠ ꯃꯆꯤꯠ ꯁꯦꯝꯗꯣꯛ ꯄꯒꯤ ꯑꯃ ꯂꯣꯏꯕ ꯁꯨꯡꯅꯥꯏ ꯅꯥꯏꯗꯕꯤꯗꯣ ꯈꯪꯕ꯭ꯔꯥ
ꯎꯝ
ꯑꯗꯨ ꯇꯧꯋꯦ ꯍꯥꯏꯕ ꯑꯩꯗꯤ ꯑ ꯂꯣꯏꯔꯦ ꯀꯥꯟ ꯂꯩꯔꯅꯤ ꯀꯣ ꯑꯃꯃꯨꯛ ꯁꯣꯏꯔꯝꯕ ꯑꯗꯩ ꯑꯃ ꯁꯦꯝꯗꯣꯛꯐꯝꯗꯨꯗ ꯑꯃꯨꯛ
ꯍꯣꯏ ꯑꯣꯖꯥꯅꯁꯨ ꯑꯗꯨꯝ ꯈꯪꯗꯦ ꯑꯈꯣꯏꯅ ꯇꯧꯕꯁꯤ ꯌꯥꯗꯕꯒꯤ ꯍꯜꯂꯣ ꯍꯜꯂꯣꯗ ꯍꯥꯏꯕꯗꯣ
ꯑꯗꯩ ꯁꯤ ꯑꯃꯨꯛ ꯍꯦꯟꯗꯣꯔꯛꯑꯣ ꯑꯗꯩ ꯑꯃꯃꯨꯛ ꯌꯥꯏ ꯑꯃꯃꯨꯛ ꯑꯃꯃꯨꯛ ꯁꯦꯝꯗꯣꯔꯛꯑꯣ ꯑꯃꯨꯛ ꯍꯥꯏꯔꯛꯀꯅꯤꯀꯣ
ꯑꯗꯨꯅꯦ ꯒ꯭ꯌꯥꯟꯒ ꯇꯥꯕ ꯖꯥꯠ ꯅꯠꯇꯦꯗ
ꯑꯩ ꯒ꯭ꯌꯥꯟ ꯇꯥꯗꯦ ꯅꯪ ꯒ꯭ꯌꯥꯟ ꯇꯥꯎ ꯍꯥꯏꯗꯣ ꯇꯥꯔꯦ
ꯑꯩ ꯑꯍꯤꯡ ꯒ ꯑꯝꯇ ꯇꯨꯝꯈꯤꯗꯕꯅꯦ ꯂꯥꯏꯔꯤꯛ ꯄꯥꯈꯤꯗ꯭ꯔꯕ ꯑꯩꯁꯦ ꯑꯗꯨꯏ ꯃꯇꯝꯗꯨꯗ ꯑꯍꯤꯡ ꯁꯨꯛꯇꯨꯝ ꯇꯨꯝꯗꯕꯤꯅꯦ
ꯂꯥꯏꯔꯤꯛꯁꯦ ꯑꯁ ꯌꯥꯝ ꯊꯤ ꯄꯥꯕꯩ ꯋꯥꯔꯤꯅꯤꯅꯦ ꯑꯗꯨꯗꯤ
ꯃꯥꯅꯦ ꯑꯣꯖꯥꯒꯤ ꯂꯩꯐꯝꯗꯒꯥꯡ ꯆꯠꯂꯒꯅꯦ ꯏꯃꯥꯏꯄꯦꯝꯃ ꯈꯣꯡ ꯀꯣꯟꯗꯦꯗ ꯈꯥꯛꯑꯦ
ꯑꯈꯣꯏꯖꯨ ꯏꯕꯦꯝꯃꯥ ꯂꯦꯞꯇ ꯑꯈꯣꯏ ꯗꯤꯄꯥꯔꯠꯃꯦꯟꯗ ꯑꯌꯨꯛ ꯄꯨꯡ ꯃꯥꯄꯜ ꯇꯔꯥꯁꯤꯗ ꯆꯠꯈꯤꯕꯖꯤꯅ ꯑ ꯅꯨꯡꯗꯥꯡ ꯄꯨꯡ ꯋꯥꯏꯝ ꯄꯨꯡ ꯃꯔꯤ ꯄꯨꯡ ꯇꯔꯨꯛ ꯑꯗꯨꯋꯥꯏꯗ ꯍꯜꯂꯛꯑꯅꯤ ꯃꯉꯥ ꯇꯔꯨꯛ ꯀꯟꯅ ꯂꯥꯛꯑꯅꯤ
ꯑꯗꯨꯅꯦ ꯑꯈꯣꯏꯁꯨꯅꯦ ꯅꯣꯡꯉꯥꯟꯗꯩ ꯊꯣꯛꯈ꯭ꯔꯅꯤꯗꯅ ꯅꯣꯡꯃ ꯗꯤ ꯑꯁ ꯄꯨꯡ ꯇꯔꯦꯠ ꯅꯤꯄꯥꯜ ꯇꯥꯕ ꯌꯥꯎꯋꯦ ꯑꯗꯨꯝ ꯅꯝꯐꯝꯗ ꯂꯩꯔꯒꯅꯦ ꯁꯦꯝꯗꯣꯛꯄꯒꯤ ꯁꯥꯗꯣꯛ ꯗꯣꯛꯄꯒꯤ ꯑꯁ ꯀꯌꯥꯗꯤ ꯋꯥꯒ꯭ꯔꯦ
ꯁꯨꯡꯂꯣꯏ ꯂꯣꯏꯕ ꯅꯥꯏꯗꯦ ꯍꯥꯏꯕ
ꯎꯝ ꯋꯥꯏ ꯋꯥꯏ ꯐꯖꯅ ꯋꯥꯏ
ꯁꯦꯝꯕꯗꯣ ꯑꯃ ꯑ ꯑꯃ ꯂꯣꯏꯔꯦꯀꯣ ꯑꯃꯗ ꯑꯃꯨꯛ ꯁꯣꯏꯑꯦ ꯁꯤꯕꯨꯨꯛ ꯌꯥꯗꯦ ꯁꯤꯁꯦ ꯀꯔ ꯁꯨꯝꯗꯣꯔꯛꯑꯣ ꯍꯥꯏ ꯃꯣꯏꯆꯦꯁꯤꯡꯗꯣ ꯍꯥꯏ ꯑꯩꯈꯣꯏꯗꯗꯤ
ꯋꯥꯏꯁꯦ ꯃꯣꯏ ꯈꯪꯗ꯭ꯔꯕ ꯑꯃ
ꯑꯗꯨꯒꯤ ꯍꯥꯏꯔꯗꯤ ꯃꯈꯥꯁꯦ ꯇꯝꯅꯤꯡꯗ꯭ꯔꯕꯅꯦ
ꯑ ꯍꯗ꯭ꯔꯦ ꯑꯩꯁꯨ
ꯅꯣꯏꯒꯤ ꯀꯩꯅꯣ ꯇꯧꯈ꯭ꯔꯦꯀꯣ ꯑꯔꯣꯏꯕ ꯎ ꯀꯥꯏꯅ ꯌꯥꯊꯪꯗꯣ
ꯀꯩꯅ ꯇꯧꯗ꯭ꯔꯤꯌꯦ
ꯑꯩꯈꯣꯏꯒꯤꯗꯤ ꯏꯕꯦꯝꯃ ꯑꯩꯏ ꯊꯦꯡꯉꯦ ꯅꯣꯏꯒꯤ
ꯑꯩꯈꯣꯏꯗꯤ ꯈꯔ ꯊꯦꯡꯉꯅꯤ ꯑꯩꯈꯣꯏꯗꯤ ꯃꯣꯏ ꯄ꯭ꯔꯦꯁꯔ ꯂꯥꯛꯑꯀꯅꯤ ꯀꯣꯏꯅ ꯇꯧꯅꯤ
ꯑꯣ ꯑꯗꯨꯗꯤ ꯊꯥ ꯈꯔ ꯋꯥꯠꯂꯤꯅꯦꯀꯣ
ꯋꯥꯗꯨꯅ ꯑ ꯑꯗꯥ ꯐꯣ ꯂꯩꯕꯕꯨꯏ
ꯎ ꯏꯦꯝꯃ ꯑꯩꯈꯣꯏꯒꯤꯗꯤ ꯃꯌꯥꯝꯅ ꯂꯣꯏꯅꯗ꯭ꯔꯤꯉꯩꯗ ꯀꯔꯤ ꯈꯜꯂꯝꯅꯣ ꯈꯪꯗꯦ ꯑꯉꯟꯕ ꯃꯇꯝꯗ ꯇꯧꯊꯣꯛꯀ ꯎꯝ ꯑꯗꯨ ꯅꯨꯡꯉꯥꯏꯇꯦ ꯑꯃ ꯉꯗꯥꯅ ꯇꯧꯈꯤꯕꯗꯣ
ꯑꯩꯗꯤ ꯅꯨꯡꯉꯥꯏꯕꯤ
ꯑꯗꯨ ꯅꯨꯃꯤꯠꯇꯣ ꯏꯁꯩꯁꯨ ꯂꯩꯗꯅ ꯆꯥꯎꯅ
ꯑꯣ ꯂꯩꯥꯏ ꯂꯩ
ꯑꯗꯨꯒꯤ ꯑꯗꯨꯗ ꯂꯣꯏ ꯆꯠꯈ꯭ꯔꯦ ꯑꯩꯈꯣꯏꯁꯨ ꯀꯩꯁꯨ ꯌꯦꯡꯕꯤꯗ꯭ꯔꯦ ꯑꯩꯈꯣꯏꯒꯤꯗꯣ ꯑꯗꯩ ꯑꯩꯈꯣꯏ ꯑꯣꯖꯥꯁꯤꯡꯗꯨꯁꯨꯅꯦ ꯀꯩ ꯀꯩꯅꯣ ꯈꯪꯗꯦ ꯑꯗꯨꯝ ꯌꯦ ꯍꯧꯕꯗꯂꯩ ꯂꯣꯌ ꯐꯥꯎ ꯑꯗꯨꯝ ꯂꯩꯌꯦꯕ ꯃꯣꯏꯁꯨ
ꯂ ꯂꯣꯏꯌꯦꯕꯣ
ꯑꯥ
ꯑꯦ ꯀꯩꯅꯣ ꯍꯥꯏꯁꯦ ꯃꯣꯏꯗꯤ ꯀꯩꯅꯣ ꯀꯩꯅꯣ ꯄꯤꯔꯕ ꯂꯣꯏꯕꯒ ꯑꯗꯨꯝ ꯆꯧꯈꯤꯗ꯭ꯔꯣ ꯍꯥꯏꯁꯦ
ꯆꯠꯇꯦ ꯆꯠꯇꯦ ꯏꯁꯩꯒꯗ ꯃꯣꯏ ꯑꯗꯨꯝ ꯐꯝꯃꯒ ꯌꯦꯡꯉ ꯄꯩꯁꯥꯒ ꯊꯥꯕꯤꯅꯦ
ꯏꯁ ꯃꯣꯏꯁꯨ ꯕꯤꯠ ꯑ ꯃꯣꯏꯁꯨ ꯕꯤꯠꯇꯤ ꯋꯥ ꯃꯣꯏꯗꯤ ꯍꯦꯜꯂꯤꯅꯦ
ꯑꯗꯨꯅꯦ ꯍꯥꯏꯁꯦ ꯑꯩꯈꯣꯏ ꯆꯠꯈ꯭ꯔꯁꯨ ꯃꯣꯏ ꯑꯗꯨꯝ ꯂꯩꯍꯧꯋꯤ ꯑꯩꯈꯣꯏꯗꯤ ꯑꯗꯨꯝ ꯏꯁꯩ ꯇꯥꯕ ꯑꯣꯏꯅ ꯆꯠꯂꯦꯕ ꯑꯗꯨ ꯃꯣꯏꯗꯤ ꯑꯗꯨꯝ ꯂꯩꯍꯧꯋꯦ
ꯍꯣꯏ ꯍꯣꯏ ꯎꯝ ꯅꯣꯏꯒꯤ ꯀꯩꯅꯣ ꯇꯧꯕ ꯅꯨꯃꯤꯠꯇꯣ ꯑꯣꯗꯤꯇꯣꯔꯤꯌꯝꯗ ꯐꯥꯎꯟꯗꯦꯁꯟ ꯗꯦꯒꯤ ꯏꯁꯩ ꯂꯩꯗꯅ ꯑꯗꯨꯒꯤ ꯅꯣꯏꯒꯤ ꯅꯣꯏꯁꯨ ꯅꯨꯡꯉꯥꯏ ꯑꯗ ꯅꯣꯏꯒ ꯌꯥꯎꯅꯔꯨꯔꯒ ꯃꯤ ꯃꯌꯥꯝ ꯂꯥꯛꯄꯗꯣ ꯎꯏꯌꯦ ꯑꯗꯣ ꯅꯪꯗꯤ ꯎꯗꯦꯅ
ꯗꯤ ꯍꯣꯡꯉꯒ ꯂꯥꯛꯑꯦ ꯐꯤ
ꯑꯣ ꯃꯣꯏꯗꯤ ꯍꯣꯡꯐꯣꯛ ꯍꯣꯡꯉꯗꯕ ꯂꯥꯛꯑꯦ
ꯑ ꯅꯨꯡꯉ ꯅꯨꯡꯉꯥꯏꯥꯏꯇꯦ ꯌꯥꯝꯅ ꯑꯗꯨꯅꯦꯅꯨꯡꯇ ꯈꯪꯖꯤꯛ ꯑꯩꯈꯣꯏꯒꯤꯁꯤꯅ ꯀꯩꯅꯣꯝꯃ ꯏꯁꯣꯏ ꯑꯗꯨꯝ ꯁꯣꯏꯗ ꯍꯥꯟꯅꯗꯤ ꯀꯣ
ꯍꯣꯏ ꯍꯥꯟꯅꯗꯒꯤ ꯇꯧꯗ꯭ꯔꯒꯅ ꯁꯨꯡꯇꯧꯔꯧꯗꯕꯒꯨꯝꯕ
ꯑꯗꯨꯅꯦ ꯍꯂ ꯃꯥꯕ
ꯑꯣ ꯅꯠꯇꯦ ꯅꯣꯏ ꯆꯔꯪ ꯐꯩꯗꯣ ꯁꯨꯡꯇꯧ ꯇꯧꯗꯕꯤ ꯃ ꯀꯨꯏ ꯌꯦꯟꯁꯥꯡꯉꯩꯗꯣ
ꯎꯝ ꯆꯍꯤ ꯃꯊꯪ ꯆꯍꯤꯗ ꯇꯧꯕꯗꯣ ꯑꯅꯧꯕꯁꯤꯡꯒ
ꯍꯣꯏ
ꯎꯝ
ꯎꯝ
ꯃꯁꯨ ꯕꯤꯠꯇꯤ
ꯅꯪ ꯅꯃꯥꯟꯅꯕꯤ ꯑꯃꯗꯨꯒ ꯂꯩꯔꯤꯔꯣ ꯅ ꯀꯩꯅꯣꯗꯨꯒ
ꯍꯣꯏ ꯂꯩꯔꯤ ꯃꯥꯒ ꯑꯗꯨꯝ
ꯑꯁꯨ ꯎꯗꯕ ꯀꯒꯦꯅꯦ
ꯀꯨꯏꯔꯦ ꯀꯣꯏꯁꯨ ꯊꯦꯡꯅꯗꯕ ꯀꯨꯏꯦ ꯑꯗꯨꯝ ꯂꯝꯕꯤꯗ ꯊꯦꯡꯅꯕ ꯊ ꯅꯠꯇꯅ ꯊꯑꯣꯏꯅ ꯄꯨꯟꯕꯗꯣ
ꯎꯝ ꯂꯝꯃꯤꯅꯁꯨ ꯐꯖꯅ ꯊꯤꯡꯒꯗꯕ ꯃꯥꯜꯂꯦ
ꯊꯦꯡꯅꯗꯦ ꯂꯝꯕꯤꯗꯁꯨ ꯐꯖꯅ ꯊꯦꯡꯅꯗꯕ ꯅꯥꯡ ꯎꯈꯤꯗꯕ ꯀꯨꯏꯔꯦ ꯂꯝꯕꯤꯗꯒ ꯍꯣꯏ ꯑꯩ ꯄ꯭ꯔꯣꯖꯦꯛꯇꯧ ꯇꯧꯅꯈꯤ ꯆ
ꯁꯅꯈꯤꯗ꯭ꯔꯦ ꯉꯥꯎꯅꯈ꯭ꯔꯦ ꯂꯣꯏꯅ
ꯂꯥꯏꯔꯤꯛꯇ ꯃꯌꯣꯟꯁꯤꯟꯅꯈ꯭ꯔꯦ
ꯂꯥꯏꯔꯤꯛ ꯂ ꯃꯥꯏ ꯑꯣꯟꯊꯣꯔꯛꯄꯗ ꯁꯪꯁꯥꯔꯁꯤ
ꯑꯪ ꯁꯪꯁꯥꯔꯁꯤꯦ ꯏꯍꯣꯡ ꯍꯣꯡꯕ ꯆꯥꯏꯇꯕ ꯇꯧꯔꯝꯗ꯭ꯔꯣ
ꯇꯧꯋꯦ ꯅꯨꯡꯉꯥꯏꯇꯦ ꯌꯥꯝꯅ
ꯎꯝ ꯑꯗꯨꯗꯤ ꯀꯣꯜꯗꯤ ꯊꯝꯃꯣꯅꯦ
ꯎꯝ
ꯍꯥꯥ
ꯍꯥꯥ ꯃꯊꯟꯅ ꯃꯨꯠꯀꯤꯖꯅꯤ
ꯥꯟꯅꯕꯨꯠꯄꯖ ꯇꯧꯍꯜꯂꯣꯅꯅꯦ